ꯏꯃ ꯅꯪꯁꯦ ꯌꯥ ꯅꯪꯁꯦ ꯌꯥꯝꯅ ꯀꯩꯅꯣ ꯇꯧꯔꯤꯅꯦꯍꯦ ꯈꯨꯁꯤ ꯃꯔꯦꯡ ꯃꯔꯦꯡꯦꯡ ꯆꯂꯦ
ꯆꯠꯁꯦ ꯃꯔꯦ ꯍꯣꯔꯦꯟ ꯆꯠꯄꯅꯦ ꯑꯩꯁꯨ ꯆꯠꯂꯦ
ꯃ ꯆꯤꯟ ꯀꯨ ꯀꯥꯟꯒꯤꯤꯖꯤ ꯂꯣ ꯑꯦꯔꯦꯍꯦ
ꯐꯂꯥꯏꯇ
ꯍꯧꯖꯤ ꯄꯣ ꯍꯥ ꯍꯜꯂꯣ ꯑꯦ ꯍ ꯂꯥꯛꯑꯦ ꯂꯩꯕꯥꯛ ꯃꯈꯥꯗ ꯇꯥꯔꯤꯌꯦ
ꯀꯨꯏꯔꯦ ꯍꯦꯜꯂ
ꯀꯨꯏꯔꯦ ꯀꯨꯏꯔꯦ ꯍꯌꯦꯡꯁꯦ ꯄꯨꯡ ꯃꯉꯥ ꯅꯪꯗꯕ ꯆꯠꯇꯣꯏꯅꯦ ꯏꯕꯦꯝꯃ ꯄꯨꯡ ꯑꯌꯨꯛ ꯑꯌꯨꯛꯀꯤ ꯄꯨꯡ ꯃꯉꯥꯗ ꯇꯧꯔꯒ ꯄꯨꯡ ꯇꯔꯥꯗ ꯍꯜꯂꯛꯇꯣꯏꯕ
ꯊꯚꯎꯅꯦ
ꯁ ꯅꯣꯏꯅ ꯃꯤꯅ ꯅꯨꯡꯉꯥꯏꯅ ꯇꯧꯒꯗꯕ ꯑꯗꯨꯕꯨ ꯑꯁ ꯑꯗꯨꯒꯨꯝꯕ ꯊꯕꯛ ꯁꯨꯕ ꯌꯥ ꯌꯥꯔꯣꯏꯗ
ꯑꯦ ꯊꯕꯛ ꯊꯤꯕꯤꯌꯣ ꯍꯥꯏꯌꯦ ꯏꯆꯦꯅ ꯏ ꯍꯦꯒꯅꯦꯗ
ꯏ ꯊꯕꯥꯀꯤꯗꯤ ꯏ ꯊꯄꯥ ꯊꯕ ꯉꯥꯛꯇꯅꯦ ꯈꯥꯡꯕ ꯀꯜꯂꯗꯤ ꯂꯣꯏꯅ ꯌꯥꯕ ꯉꯥꯛꯇꯅꯦ
ꯑꯗꯣ ꯍꯥꯏꯔꯛꯑꯣ ꯏꯆꯦꯒꯤ ꯍꯥꯏꯕꯤꯒꯦ ꯃꯥꯗꯣ ꯃꯟꯕꯒꯤꯀꯣ ꯀꯣꯛ ꯄꯣꯛꯈꯥꯏꯗꯣꯏꯔꯩꯌꯦ ꯃꯄꯥꯟ ꯊꯣꯛ ꯑ ꯑꯗꯨꯃꯥꯏꯅ ꯗꯤ ꯑꯣꯏꯌꯦꯦ ꯍꯥꯏꯌꯦ ꯍꯣꯏ ꯍꯧꯖꯤꯛꯀꯥꯟ ꯊꯕꯛꯁꯤꯡꯗꯤ ꯈꯥꯡꯕ ꯍꯩꯇꯕꯒꯤꯗꯤ ꯎꯄꯥꯏ ꯂꯩꯇꯦ
ꯍꯣꯏ
ꯑꯗꯨ ꯂꯩ ꯑꯩꯗꯤ ꯍꯥꯏꯕꯤꯔꯛꯎ
ꯍꯥꯏꯔꯛꯀꯦ ꯍꯥꯏꯔꯛꯀꯦ ꯅꯣꯏꯒꯤ ꯀꯩꯅꯣꯗꯁꯨ ꯍꯪꯉꯣ
ꯑ
ꯑꯩꯈꯣꯏꯒꯤ ꯏꯃꯥꯟꯅꯕꯤ ꯑꯃ ꯆꯤꯡ ꯐꯔ ꯀꯟꯗꯤ ꯑꯃ ꯂꯩꯕꯗꯣ ꯑꯗꯨꯗꯁꯨꯈ꯭ꯔ ꯍꯪꯒꯣ
ꯈꯪꯗꯦ ꯃꯥꯁꯨ ꯑꯇꯣꯞꯄ ꯇꯧꯅꯤꯡꯉꯦ ꯊꯤꯔꯒ ꯐꯪꯗꯕ ꯌꯥꯝꯔꯕꯣꯏ ꯃꯥꯁꯨ
ꯍꯣꯏ ꯑꯩꯁꯨ ꯑꯇꯣꯞꯄ ꯇꯧꯅꯤꯡꯂꯕꯅꯦ ꯑꯗꯨꯕꯨ ꯇꯨꯡꯒꯤꯗꯃꯛ ꯈꯜꯂꯒꯁꯦ ꯑꯇꯣꯞꯄ ꯃꯐꯝꯗ ꯍꯣꯡꯕ ꯉꯝꯗ꯭ꯔꯕꯗꯤ
ꯅꯪꯒꯤ ꯊꯕꯛꯇꯣ ꯅꯨꯡꯉꯥꯏ ꯀꯩꯅꯣ ꯅꯪꯗꯤ ꯍꯣꯡꯉꯨꯔꯅꯨ ꯐꯩꯌꯦ ꯅꯪꯒꯤꯗꯤ
ꯑꯗꯨ ꯑꯣꯏꯔꯁꯨ ꯄꯩꯁꯥꯁꯦ ꯌꯥꯝꯃꯟꯗꯗꯅꯀꯣ ꯁꯥꯎꯅꯤꯡꯕ
ꯄꯩꯁꯥ ꯌꯥꯝꯕ ꯌꯥꯝꯕ ꯌꯥꯝꯗꯕꯒꯤ ꯊꯤꯒꯅꯨ ꯑꯗꯨꯝ ꯃꯇꯝ ꯀꯩꯀꯥ ꯑꯗꯨꯝ ꯅꯨꯡꯉꯥꯏꯕꯗꯣ ꯃꯤ ꯈꯔ ꯅꯨꯡꯉꯥꯏ ꯊꯕꯛ ꯅꯨꯡꯉꯥꯏꯕꯁꯨ ꯊꯤꯌꯣ ꯄꯩꯁꯥ ꯈꯛꯇ ꯊꯤꯒꯅꯨ
ꯇꯧꯕ ꯊꯕꯛꯇꯣ ꯑꯩꯁꯨ ꯈꯔ ꯈꯔ ꯍꯩꯔꯦꯕꯀꯣ ꯑꯗꯨꯅ ꯈꯔ ꯈꯔ ꯃꯤ ꯂꯥꯛꯄ ꯀꯥꯟꯗ ꯈꯔ ꯈꯔ ꯑꯩꯉꯣꯟꯗ ꯑꯗꯨꯣ ꯃꯤꯌꯦꯡ ꯈꯥꯟꯗ ꯆꯁ
ꯎꯝ ꯑꯗꯨ ꯅꯪꯒꯤ ꯀꯅꯥꯅꯕꯁꯨ ꯂꯩꯕꯗꯣ ꯑꯗꯨꯅ ꯐꯠꯇ꯭ꯔꯣ
ꯑ ꯍꯥꯎꯗ꯭ꯔꯥ ꯏꯅꯦ
ꯑꯗꯨꯃꯥꯏꯅ ꯇꯧꯒꯗꯕꯅꯤ ꯅꯨꯡꯁꯥꯒꯤꯁꯨ ꯈꯟꯒꯗꯕ
ꯍꯣꯏꯅꯦ ꯍꯣꯏ
ꯑꯅꯤ ꯑꯍꯨꯝ ꯅꯛꯇꯤ ꯁꯥꯟꯅꯕ ꯑꯗꯨ ꯑꯁ ꯇꯠꯂꯤꯦꯅꯦ ꯌꯥꯝ ꯇꯠꯂꯤꯅꯦ ꯀꯩꯗꯧꯔꯁꯨ ꯈꯪꯉꯤꯒ
ꯑꯩꯗꯤ ꯑꯅꯤ ꯈꯛꯇꯅꯦ
ꯌꯥꯝ ꯇꯠꯄ ꯑꯗꯨꯒꯤ ꯑꯩꯒꯤ ꯋꯥꯈꯜ ꯈ ꯅꯨꯡꯉꯥꯏꯇꯕ ꯍꯥꯏꯕ ꯇꯥꯔꯦ
ꯌꯦꯁ ꯍꯥꯏꯕ ꯇꯥꯔꯦ ꯀꯩꯝ ꯈꯜꯂꯨꯅꯨ
ꯅꯪ ꯉ ꯂꯩꯦꯅꯦꯒ ꯁꯤꯒꯀꯣ
ꯀꯩꯍꯥꯏꯅꯣ
ꯊꯋꯥ ꯍꯜꯂꯛꯄꯗꯣ
ꯍꯣꯏ ꯑꯩꯗꯤ ꯄꯨꯡ ꯑꯍꯨꯝꯗꯒ ꯍꯜꯂꯛꯑꯦ ꯄꯨꯡ ꯑꯍꯨꯝꯗ ꯍꯟꯂꯣꯏꯔꯒ ꯂꯥꯛꯑꯦ ꯑꯦ
ꯎꯝ
ꯑꯗꯨꯒ ꯅꯍꯥꯟꯁꯤꯗ ꯏꯋꯥꯡ ꯋꯥꯡꯒ ꯏꯄꯪ ꯄꯪꯕ ꯃꯥꯟꯕꯗꯣ ꯈꯪꯕ꯭ꯔꯥ
ꯎꯝ
ꯑꯗꯨꯗꯣ ꯃꯥ ꯑꯩꯈꯣꯏꯒꯤ ꯃꯐꯝꯗ ꯂꯥꯛꯑꯦꯕ ꯅꯥꯔ ꯕꯖꯥꯔꯅꯤ ꯌꯦꯡꯕ ꯂꯥꯛꯄꯗꯨꯗꯃꯅ ꯍꯥꯏꯅꯤ ꯏꯁ ꯅꯪ ꯃ ꯉꯥꯔꯤꯅꯦ ꯅꯨꯡꯉꯥꯏꯔꯤꯁꯦ ꯍꯥꯏꯌꯦ ꯑꯩꯉꯣꯟꯗ
ꯎꯝ
ꯊꯕꯛ ꯌꯥꯝ ꯅꯨꯡꯉꯥꯏꯀꯣ ꯍꯥꯏꯔꯒ ꯑꯗꯨꯝ ꯀꯩꯅꯣ ꯇꯧꯋꯦ ꯃꯥ ꯂꯥꯛꯑꯗꯤ ꯑꯩ ꯑꯗꯨꯝ ꯍꯜꯂꯦꯕ
ꯍꯣꯏꯗꯤ ꯌꯥꯝ ꯅꯨꯡꯉꯥꯏꯅ ꯂꯩꯔꯤꯕꯕ ꯍꯩꯕ ꯃꯤꯅꯤ ꯍꯥꯏꯌꯣ
ꯍꯣꯏ ꯑꯁ ꯈꯪꯗꯦꯗ ꯎ ꯏꯆꯥꯎ ꯆꯥꯎ ꯑꯍꯟ ꯑꯍꯟ ꯍꯥꯏꯗꯣꯏꯔꯥ ꯈꯪꯗꯦ ꯆꯍꯤ ꯑꯗꯨꯝ ꯌꯥꯝ꯭ꯔꯒ ꯃꯌꯥꯗꯣ
ꯎꯝ
ꯆꯦꯛꯁꯤꯟꯗꯦ ꯍꯥꯏꯕ ꯑꯩ ꯋꯥ ꯉꯥꯡꯅꯤꯡꯗꯦ ꯑꯣꯟꯣ ꯍꯗꯤ ꯑꯩꯗꯤ ꯎꯔꯕꯅꯤꯅ ꯈꯔꯗꯤ ꯃꯣꯠ ꯄꯏ ꯇꯔꯦ ꯀ
ꯎꯝ
ꯏꯕꯤ ꯀꯦ ꯍꯥꯏꯩ ꯆꯖꯥꯅꯦ ꯃꯤꯁꯤꯡꯁꯤꯦ ꯀꯣ
ꯎ ꯀ ꯂꯩꯇꯦ ꯅꯣꯏ ꯅ ꯆꯨꯕꯣ ꯁꯥꯏ
ꯆꯨꯗꯦꯗ ꯀꯥꯏꯗꯒꯤꯩ ꯅꯣꯡ ꯆꯨꯕꯅꯣ ꯏꯁꯤꯡ ꯂꯩꯇꯦ
ꯁꯤꯗꯤ ꯉꯣꯡ ꯉꯝꯁꯨꯕꯦ
ꯁꯤꯗꯤ ꯏꯁꯤꯡ ꯋꯥꯕꯅ ꯂꯣꯏꯔꯦ
ꯈꯨꯨꯜꯟꯅꯁꯨ ꯅꯣꯡ ꯌꯥꯝ ꯆꯨꯑꯦ ꯍꯥꯏꯌꯦꯦ
ꯑꯣ ꯍꯥꯏꯌꯦ ꯃꯥꯏꯅ
ꯁꯤ ꯅꯗꯤ ꯆꯨꯗ ꯕ ꯋꯥ
ꯆꯨꯔꯗꯤ ꯐꯒꯗꯕ ꯏꯁꯤꯡꯁꯨꯦ ꯋꯥꯔꯅꯤ ꯃꯀꯨꯞ ꯃꯀꯨꯞ ꯇꯥꯕꯗꯨꯕꯨ ꯆꯨꯕ ꯀꯧꯗꯦꯗ
ꯆꯨꯔꯁꯨ ꯐꯖꯅ ꯆꯨꯗꯦ ꯍꯥꯏꯗ ꯍꯧꯖꯤꯛ
ꯑꯥ ꯅ ꯑ ꯑꯩꯈꯣꯏꯒꯤ ꯀꯩꯅꯣ ꯀꯥꯡꯗꯣ ꯌꯥꯝ ꯆꯥꯎꯔꯦ ꯍꯥꯏꯌꯦꯦ
ꯄꯣꯛꯈꯥꯏꯗꯣꯔꯦ ꯍꯥꯏꯕ꯭ꯔꯣ
ꯄꯣꯛꯈꯥꯏꯗꯣꯏꯅꯣ ꯍꯥꯏ ꯃꯤꯁꯤꯡꯕ ꯎꯕꯗꯣ
ꯎꯝ ꯑꯩ ꯈꯪꯉꯦ ꯅꯪꯅ ꯎꯑꯦ ꯍꯥꯏꯕ ꯅꯨꯄꯥꯗꯣ
ꯅꯠꯇꯦ ꯑꯗꯨꯗꯨꯁꯨ ꯅꯠꯇꯕ ꯑꯇꯣꯞꯄꯁꯨ ꯍꯥꯏꯔꯦꯕ
ꯑꯣ
ꯇꯣꯕꯨꯁꯨ ꯑꯁꯅꯦꯒꯅ ꯃꯥꯅꯤꯕꯤꯗꯨꯣ ꯑꯁ ꯄꯣꯛꯈꯥꯏꯗꯣꯔꯦꯍꯦ ꯌꯥꯝꯅ ꯀꯩꯅꯣ ꯇꯧꯔꯦ ꯍꯥꯏ
ꯃꯗꯤꯀ‌ꯣ ꯎꯝ ꯅꯣꯏꯃꯜꯂꯖꯣ ꯐꯖꯗ‌ꯣꯏ ꯅ‌ꯦ
ꯍꯣꯏ ꯀꯩꯅꯣ ꯇꯧꯔꯦ
ꯃꯃꯥꯏ ꯃꯥꯏ ꯀꯣꯡ ꯄꯤꯛꯄꯒꯤꯀꯣ
ꯑꯥ
ꯀꯔꯤ ꯆꯥꯔꯤꯅꯣ ꯍꯣꯏ ꯑꯁ ꯐꯩꯌꯦ ꯑꯗꯨ ꯑꯩꯁꯨ ꯑꯗꯨ ꯍꯥꯏꯒꯦ ꯇꯧꯔꯝꯃꯒ ꯑꯁ ꯃꯤꯒꯤ ꯃꯤꯒꯤ ꯋꯥꯔꯤ ꯈꯛꯇꯪ ꯁꯥꯕꯁꯨ ꯇꯟꯕꯒꯤ ꯑꯩꯁꯨ ꯁꯥꯔꯛꯇ꯭ꯔꯕꯅꯦ
ꯑꯩꯁꯨ ꯎꯑꯦ ꯏꯆꯦꯅ ꯀꯣꯏꯅꯍꯜꯂꯣ ꯍꯥꯏꯌꯦ ꯉꯗꯤ ꯍꯥꯏꯦ ꯌ‌ꯦ ꯑꯗꯨ ꯅꯨꯄꯥꯗ
ꯑꯣ ꯑꯣ ꯅꯆꯦꯗꯨꯅ ꯍꯥꯏꯕ
ꯑꯩꯅ ꯅꯆꯤꯟ ꯊꯤꯅ ꯊꯥꯖꯗꯦ ꯍꯥꯏꯕꯗ ꯍꯪꯉꯨ ꯑꯩ ꯍꯥꯏꯕꯅꯦ ꯑꯗꯨꯝ ꯀꯥꯏꯅꯒ ꯇꯧꯔꯛꯑꯦ
ꯃꯥꯅ ꯀꯩ ꯔꯤꯄ꯭ꯂꯥꯏ ꯀꯩ ꯄꯥꯎꯈꯨꯝ ꯄꯤꯔꯛꯄ ꯖꯥꯠꯂꯥ
ꯈꯪꯉꯦ ꯑꯩꯁꯨ ꯆꯨꯝꯃꯤꯅ ꯂꯥꯜꯂꯤꯔꯥ ꯈꯪꯗꯦ ꯐꯥꯒꯤ ꯇꯧꯕ꯭ꯔꯥ ꯇꯧꯗꯕ꯭ꯔꯗꯤ ꯈꯪꯗꯦ ꯃꯥꯅ ꯑꯗꯨꯃꯥꯏꯅ ꯍꯥꯏꯕ
ꯑꯣꯏꯗꯤ ꯍꯥꯏꯕꯅꯦ ꯃꯉꯣꯟꯗ ꯅꯨꯄꯥ ꯗꯨꯁꯨ ꯍꯥꯏꯌꯦ ꯑꯩꯗꯤ ꯅꯪꯁꯨ ꯍꯥꯏꯌꯣ ꯍꯥꯏꯕ
ꯑꯃꯨꯛꯀ ꯍꯟꯖꯤꯟꯅꯔꯗꯤ ꯐꯒꯗꯕ
ꯎꯝ ꯎꯅꯦ ꯐꯔꯦ ꯀꯩꯅꯣ
ꯐꯩ ꯐꯩ ꯍꯟꯖꯤꯟꯅꯔꯗꯤ ꯑꯁ ꯑꯩꯈꯣꯏꯁꯨ ꯍꯔꯥꯎꯗꯣꯏꯅꯦꯍꯦ
ꯑ ꯅꯨꯄꯥꯗꯣ ꯈꯔ ꯈꯔ ꯄꯥꯝꯕꯒꯨꯝ ꯇꯧꯕ꯭ꯔꯥ ꯄ ꯍꯟꯗ
ꯃꯥꯗꯤ ꯑꯗꯨꯃꯥꯏꯅ ꯑꯗꯨꯒꯤ ꯍꯥꯟꯅꯒꯤ ꯋꯥꯈꯜꯗꯣ ꯂꯣꯏ ꯀꯥꯎꯔꯦ ꯍꯥꯏꯅ
ꯑꯗꯨꯒꯨꯝꯕꯗ ꯂꯩꯇꯦ ꯍꯥꯏꯕ꯭ꯔꯣ
ꯍꯣꯏ ꯍꯥꯟꯅꯒꯤ ꯋꯥꯈꯜꯗꯣ ꯀꯥꯎꯗ꯭ꯔꯦꯗꯣꯝꯗ ꯀꯩꯁꯨ ꯈꯟꯗ꯭ꯔꯦꯗ ꯍꯥꯏ
ꯕꯤꯔꯅꯤ ꯅꯨꯄꯤꯗꯤ ꯈꯟꯕ ꯃꯥꯜꯂꯤꯅꯦ
ꯑ ꯈꯪꯗꯦ ꯁꯤꯗꯁꯨ ꯁꯤꯗ ꯄꯣꯐꯝ ꯐꯥꯝꯕ ꯀꯩꯅꯣꯝꯃ ꯌꯣꯟꯕꯒꯤ ꯃꯆꯥꯅꯨꯄꯤꯗꯣ
ꯎꯝ
ꯑꯗꯨꯁꯨ ꯑ ꯅꯨꯄꯥꯗꯨꯗ ꯑꯩꯅ ꯍꯥꯏꯕ ꯅꯪ ꯀꯔꯤꯝ ꯈꯟꯗ꯭ꯔꯣ ꯍꯥꯏ ꯈꯟꯗ꯭ꯔꯦꯗ ꯑꯗꯨꯒꯨꯝꯕ ꯍꯥꯟꯅꯒꯤ ꯋꯥꯈꯜꯕꯨ ꯀꯔꯤꯝ ꯆꯪꯗ꯭ꯔꯦꯗ ꯂꯣꯏ ꯀꯥꯎꯈ꯭ꯔꯦ ꯑꯗꯨꯝ ꯄꯪꯊꯤꯟ ꯇꯤꯟꯅꯕꯩ ꯋꯥꯅꯤꯗ ꯁꯨꯃꯥꯏꯅ ꯍꯥꯏꯌꯦꯕ
ꯑꯣ
ꯀꯥꯎꯔꯝꯒꯅꯤꯑ ꯍꯧꯖꯤꯛ ꯍꯧꯖꯤꯛꯇꯤ ꯃꯥ ꯑꯗꯨꯝ ꯂꯨꯅ ꯈꯟꯈ꯭ꯔꯕꯅꯤꯅꯀꯣ ꯑꯇꯣꯞ ꯄꯗꯣ
ꯎꯝ ꯑꯗꯣ ꯈꯪꯗ꯭ꯔꯦꯗ ꯇꯝꯕ ꯉꯝꯗꯦꯗꯣ ꯑꯗꯨ ꯑꯣꯏꯔꯁꯨꯀꯣ ꯅꯨꯄꯤ ꯅꯨꯄꯤꯅ ꯐꯣꯇꯣ ꯊꯥꯒꯠ ꯄꯨꯗꯨ ꯎꯌ‌ꯦꯅ ꯑꯩꯗꯤ ꯑꯗꯨꯝ
ꯑꯩꯁꯨ ꯎꯑꯦ ꯃꯥꯅꯁꯨ ꯊꯥꯒꯠꯂꯤ ꯗꯨꯗꯤ
ꯎꯝ ꯑꯗꯨꯗꯤ ꯃꯕꯥꯟꯅꯤ ꯃꯕꯥꯟꯅꯤ ꯈꯛꯇꯒꯤꯗꯤ ꯊꯥꯒꯠꯇꯦꯗꯅ
ꯊꯒꯠ ꯇꯦ ꯍꯣꯏ
ꯊꯒꯠꯂꯦꯅ
ꯑ
ꯀꯥꯏꯗ ꯀꯣꯏꯔꯁꯨ ꯐꯔꯦ ꯀꯩꯅꯣ ꯑꯗꯨꯒꯣ ꯈꯪꯗꯦ ꯃꯥꯅ ꯄꯥꯝꯗ꯭ꯔꯗꯤ ꯎꯄꯥꯏ ꯂꯩꯇꯦꯕꯀꯣ ꯑꯗꯨꯕꯨꯗꯤ ꯑꯩꯈꯣꯏꯅ ꯍꯥꯏꯕ ꯉꯝꯗꯕꯅꯤꯅ
ꯑꯁ ꯃꯤ ꯃꯤꯒꯤ ꯄꯨꯟꯁꯤꯁꯦ ꯀꯩꯅꯣ ꯇꯧꯋꯦ ꯇꯧꯔꯨꯔꯒꯅ ꯑꯁ ꯑꯁ ꯑꯩꯗꯨ ꯇꯧꯔꯝꯂꯗꯤ ꯐꯒꯗꯕ ꯇꯧꯗ꯭ꯔꯒꯅ ꯑꯁ ꯑꯩꯗꯨ ꯇꯧꯔꯝꯃꯗꯤ ꯐꯒꯗꯕ ꯑꯗꯨꯃꯥꯏꯅ ꯑꯗꯨꯝ ꯍꯥꯏꯌꯦꯀꯣ ꯑꯁ ꯈꯪꯗꯦ
ꯈꯪꯗ꯭ꯔꯦ ꯄꯨꯟꯁꯤꯁꯦ ꯁꯤꯅꯦꯃꯥ ꯗ꯭ꯔꯃꯥ ꯑꯣꯏꯔꯝꯃꯦ
ꯎꯝ ꯍꯣꯏ ꯌꯥꯝꯅ ꯆꯨꯝꯃꯦꯩ
ꯑꯩꯒꯤ ꯗꯥꯏꯂꯣꯛꯅꯦꯀꯣ ꯁꯤꯗꯤ ꯑꯩꯅ ꯑꯗꯨꯝ ꯀꯥꯞꯁꯤꯟꯕ
ꯂꯥꯗꯥ
ꯌꯦ ꯍꯣꯗ ꯑꯩꯉꯣꯟꯗ ꯑꯗꯨꯝ ꯍꯥꯏꯔ ꯂꯩꯕ ꯑꯩꯗꯤꯀꯣ ꯑꯩꯕꯨ ꯀꯩꯅꯣ ꯅꯨꯄꯥ ꯑꯃ ꯉꯁꯥꯏ ꯀꯣꯜ ꯇꯧꯔꯛꯄ
ꯑꯥ
ꯑꯗ ꯑꯥꯡ ꯋꯥꯔꯤ ꯁꯥꯟꯅꯔꯛꯄꯗ꯭ꯔ ꯍꯥꯏꯅ ꯑꯩꯗꯤ ꯐ ꯉꯥꯏꯝꯇ ꯁꯥꯟꯅꯩꯌꯦ ꯍꯥꯏꯕꯤꯕ ꯅꯣꯏ ꯀꯩꯅꯣ ꯈ꯭ꯋꯥꯏꯗꯒꯤꯅꯣ ꯐꯥꯒꯤ ꯃꯔꯥꯡ ꯇꯧꯔꯕꯅꯤꯅ ꯑꯩꯈꯣꯏꯗꯤ ꯌꯦ ꯀꯣꯝꯕꯔ ꯍꯥꯏꯕꯤꯕ ꯑꯩꯅ
ꯑꯩ ꯑꯗꯨ ꯀꯥꯎꯁꯨꯣ ꯀꯝ ꯀꯗꯦ ꯎꯝ ꯅꯣꯏ ꯑꯗꯨꯒꯨꯝꯕ ꯋꯥꯔꯤꯗꯣ ꯑꯩ ꯅꯤꯡꯁꯤꯡꯉꯒ ꯍꯥꯏꯔꯣ
ꯑ
ꯎꯝ ꯑ ꯀꯩꯅꯣ ꯊꯥꯒꯠꯂꯛꯄ ꯃꯌꯥꯝꯗꯣ ꯅꯣꯛꯅꯤꯡꯕ ꯃꯌꯥꯝꯠ ꯈꯒꯂꯦꯗꯅꯀꯣ ꯃꯣꯏ ꯊꯦꯡꯅꯕꯁꯤꯡꯗꯣ ꯑꯗꯨꯁꯨ ꯄꯥꯏꯑꯦ ꯑꯗꯨꯒ ꯅꯪꯒꯤꯁꯨ ꯋꯥꯔꯤꯗꯣ ꯌꯦꯟ ꯈꯣꯕꯒꯤꯁꯨ ꯈꯟꯕ ꯀꯥꯟꯗ ꯑꯩꯁꯨ ꯅꯨꯡꯗꯥꯡꯗ ꯏꯊꯟꯗ ꯇꯨꯝꯃꯒ ꯑꯗꯨꯝ ꯅꯣꯛꯊꯣꯛꯄꯗꯣ ꯈꯪ꯭ꯔꯥ ꯍ ꯍ ꯅꯗ ꯌꯥꯝꯗꯁꯨꯨꯉꯑꯦ ꯍꯥꯏꯇꯥꯔꯦ ꯇꯥꯗꯕ꯭ꯔꯣ ꯑꯣ ꯏꯕꯦꯝꯃ ꯅꯪꯒꯤꯁꯦ ꯈꯔ ꯅꯨꯡꯉꯥꯏꯕ ꯃꯐꯝꯗ ꯆꯠ ꯅꯪ ꯅꯪꯒꯤꯗꯣ ꯈꯔ ꯅꯨꯡꯉꯥꯏꯕ ꯑꯝꯇ ꯆꯠꯂꯣ ꯑꯦ ꯑꯣ ꯑꯦ ꯑꯗꯨꯝ ꯇꯧ ꯂꯩꯕꯗꯣ ꯇꯥꯕ ꯅꯨꯡꯉꯥꯏꯇꯦ ꯏꯕꯦꯝ ꯋꯥ